ꯇꯥꯏꯌꯦ
ꯎꯝ ꯉꯁꯤ ꯅꯣꯡꯃꯒꯤ ꯁꯦꯟꯊꯥ ꯂꯣꯏꯗꯅ ꯐꯃꯨꯡ ꯆꯪꯉꯕꯣ
ꯊꯥꯕꯗꯤ ꯂꯣꯏꯔꯦ ꯐꯃꯨꯡ ꯆꯪꯗ꯭ꯔꯤꯌꯦ ꯆꯥꯛ ꯆꯥꯔꯤꯉꯩꯗ ꯃꯩ ꯃꯨꯠꯊꯣꯛꯈꯤꯗꯅꯅꯦ ꯀꯦꯟꯗꯟ ꯊꯥꯜꯂꯒ ꯆꯥꯔꯦ ꯂꯣꯏ ꯂꯣꯢꯗꯉꯥꯏꯔꯤ ꯍꯧꯖꯤꯛꯇ
ꯃꯝꯒ ꯃꯝꯕꯅꯦ ꯃꯩꯒ ꯂꯥꯛꯇꯕꯅꯦ ꯀꯩꯅꯣ ꯇꯧꯗ꯭ꯔꯣ ꯁꯥꯕꯨꯡ ꯁꯥꯕꯨꯡꯗꯤ ꯇꯧꯔꯝꯒꯅꯤ ꯁꯥꯗ꯭ꯔꯣ
ꯑꯁ ꯁꯕꯪ ꯁꯕꯪ ꯅꯠꯇꯦ ꯑꯣꯝꯆꯥꯛ ꯆꯥꯛꯑꯒꯅꯤ ꯍꯨꯃꯥꯡ ꯑꯣꯔꯣ ꯔꯣ ꯇꯥꯗꯅ ꯆꯥꯛ ꯆꯥꯔꯨꯕꯒꯤ ꯈꯔꯒ ꯁꯥꯕ ꯅꯦ ꯄꯥꯛꯅꯝꯗꯣ ꯃꯣꯔꯣꯛ ꯁꯥꯕꯒꯤ ꯈꯔꯒ ꯁꯥꯕꯅꯦ ꯍꯨꯃꯥꯡ ꯑꯣꯔ ꯇꯥꯔꯒꯅꯦ ꯑꯩꯅ ꯂꯩꯔꯤꯁꯦ
ꯑꯩꯈꯣꯏꯗꯤ ꯑꯩꯈꯣꯏꯁꯨ ꯃꯨꯜꯂꯝꯃꯤ ꯄꯨꯡꯈꯥꯏꯃꯨꯛ ꯀꯩꯃꯨꯛ ꯑꯗꯨꯒ ꯂꯥꯛꯄꯗꯨꯅ ꯍꯧꯛ ꯍꯧꯛ ꯀꯤꯑꯣꯏꯅ ꯃꯨꯠꯇ꯭ꯔꯤ
ꯑꯩꯅ ꯏꯃꯥꯟꯕ ꯑꯇꯩꯗꯁꯨ ꯃꯩ ꯂꯥꯛꯄ꯭ꯔꯥ ꯈꯣꯠꯄ꯭ꯔꯥꯅ ꯍꯪꯕ ꯑꯗꯨ ꯃꯣꯏꯁꯨ ꯃꯩ ꯂꯣꯏ ꯃꯨꯠ ꯃꯨꯠꯂꯤ ꯍꯥꯏꯅꯦ ꯑꯔꯥꯞꯄꯁꯨ ꯀꯩꯁꯨ ꯑꯩꯈꯣꯏꯗꯪ ꯑꯣꯏꯔꯝꯗ꯭ꯔꯦꯕ ꯃꯩꯁꯦ
ꯑꯩꯈꯣꯏꯅ ꯀꯃꯥꯏ ꯇꯧꯢꯅꯣ ꯐꯔꯛ ꯇꯥꯅ ꯑꯃꯨꯛ ꯂꯥꯛꯏꯁꯤꯅ
ꯅꯣꯏꯒꯤꯁꯨ ꯉꯥꯏꯍꯥꯛ ꯃꯨꯠꯂꯨꯏꯗꯥꯏꯅꯦ ꯃꯃꯥꯡꯗ
ꯃꯨꯠꯂꯦ
ꯑꯣ ꯅꯣꯏꯒꯤ ꯅꯣꯏꯒꯤ ꯀꯩꯅꯣ ꯂꯣꯏꯔꯝꯃꯅꯤ ꯃꯨꯠꯄꯒꯤ ꯃꯇꯝ ꯂꯣꯏꯔꯝꯃꯅꯤ ꯑꯩꯈꯣꯏ ꯑꯃꯨꯛ ꯃꯨꯠꯍꯜꯂꯒ ꯃꯊꯪ ꯃꯊꯪ ꯑꯃꯨꯛ ꯂꯥꯛꯅꯗꯣꯏ ꯑꯣꯏꯔꯝꯒꯅꯤ ꯍꯧꯖꯤꯛꯇꯤ ꯂꯣꯗ ꯁꯦꯗꯤꯡ ꯊꯝꯃꯦꯀꯁꯨ ꯌꯥꯝ ꯍꯥꯏꯅꯕꯅꯦ ꯈꯪꯗꯦ
ꯀꯩꯒꯤꯅꯣꯗꯣ ꯊꯝꯃꯤꯗꯣ ꯌꯥꯝ ꯄꯛꯇꯤ ꯑꯃꯈꯛ
ꯑꯗꯨꯅꯤ ꯀꯩꯅꯣ ꯃꯇꯝꯁꯤꯗꯕꯨ ꯄ꯭ꯔꯤꯄꯦꯗ ꯃꯇꯝꯁꯤꯗꯕꯨ
ꯑꯗꯨꯅꯤ ꯊꯥꯏꯅꯒꯤ ꯊꯥ ꯊꯥ ꯈꯨꯗꯤꯡꯒꯤ ꯆꯍꯤ ꯆꯍꯤ ꯂꯩꯔꯒ ꯊꯤꯕ ꯒꯁꯅꯥꯁꯨ ꯅꯠꯇꯕ ꯍꯧꯖꯤꯛꯀꯤ ꯃꯤ ꯀꯩꯅꯣ ꯅꯨꯡꯇꯤꯒꯤ ꯅꯨꯡꯇꯤꯒꯤ ꯍꯥꯏꯕꯗꯤ ꯊꯥ ꯈꯨꯗꯤꯡꯒꯤ ꯄꯩꯁꯥ ꯂꯣꯏꯔꯛ ꯈꯨꯗꯤꯡꯒꯤ ꯊꯥꯈꯥꯏ ꯈꯪꯗꯦ ꯍꯞꯇꯥ ꯈꯪꯗꯦ ꯑꯗꯨꯝ ꯊꯥ ꯈꯪꯗꯦ ꯊꯤꯔꯤꯕ ꯃꯇꯝꯁꯤꯗ ꯅꯠꯇ꯭ꯔꯥ
ꯎꯝ ꯑꯁ ꯁꯨꯃꯥꯡꯗ ꯊꯣꯛꯂꯛꯄꯁꯤꯗꯤ ꯏꯪꯉꯤꯍꯦ
ꯅꯨꯡꯉꯥꯏꯔꯤꯁꯤꯗꯤ
ꯅꯪꯗꯤ ꯐꯦꯟ ꯍꯨꯝꯃꯒ ꯅꯨꯡꯉꯥꯏꯅ ꯂꯩꯔꯝꯃꯅꯤꯅꯦ
ꯍꯨꯝꯃꯦ ꯑꯗꯨ ꯃꯈꯣꯟꯗꯣ ꯌꯥꯝ ꯂꯥꯡꯉꯦꯅ ꯑꯩꯅꯅꯦ ꯐꯦꯟꯗꯣ ꯑꯃꯨꯛ ꯊꯥꯛꯇꯣꯛꯑꯦ ꯂꯥꯞꯅ ꯍꯣꯝꯃꯦꯕ ꯑꯗꯣ ꯅꯨꯡꯗꯤ ꯅꯨꯡꯉꯥꯏ ꯁ ꯀꯥꯏꯗ ꯑꯃꯨꯛ ꯑꯣꯟ ꯑꯃꯨꯛ ꯆꯦꯞ ꯇꯧꯔꯒ ꯍꯨꯝ ꯃꯤꯅꯤ ꯄꯨꯛꯂꯣꯝ ꯑꯃꯨꯛ ꯌꯥꯏ ꯑꯗꯨꯗꯨꯒ ꯅꯪꯒꯜꯂꯣ ꯅꯨꯡꯉꯥꯏ ꯍꯥꯏꯕ ꯏꯪ ꯏꯪ ꯂꯥꯎꯔꯒ ꯍꯧꯖꯤꯛ
ꯑꯩꯖꯨ ꯃꯄꯥꯟ ꯊꯣꯛꯂꯛꯄꯗꯩ ꯏꯪ ꯏꯪ ꯂꯎꯔꯦꯍꯦ ꯅꯣꯡ ꯃꯔꯤꯛ ꯃꯔꯤꯛ ꯇꯥꯔꯛꯄꯒꯤ ꯀꯩꯅꯣꯗꯨꯅꯦ ꯑꯗꯒꯤ ꯀꯩꯅꯣ ꯇꯧꯋꯦ ꯅꯨꯡꯁꯤꯠꯁꯨ ꯈꯔ ꯈꯔ ꯌꯥꯎ ꯑꯣꯏꯕꯀꯣ ꯑꯗꯨ ꯃꯊꯛꯁꯦ ꯀꯥꯈꯠꯂꯒ ꯎꯝ ꯀꯩꯅꯣ ꯑꯩꯈꯣꯏꯒꯤ ꯃꯍꯧꯁꯥꯒꯤ ꯑꯁꯦꯡꯕ ꯅꯨꯡꯁꯤꯠꯅꯤꯅꯀꯣ ꯏꯪ ꯏꯪ ꯂꯥꯎꯔꯒ ꯅꯪꯒꯤ ꯐꯦꯟꯗꯒꯤ ꯍꯦ ꯑꯩꯅ ꯍꯦꯟꯅ ꯅꯨꯡꯉꯥꯏꯔꯦ ꯍꯧꯖꯤꯛ
ꯎꯝ
ꯑꯇꯤꯌꯥꯁꯤꯗꯤ ꯅꯣꯡ ꯂꯩꯕꯒꯤ ꯑꯣꯏꯔ ꯃꯥꯜꯂꯦ ꯃꯆꯤ ꯑꯃ ꯉꯧꯔꯦ ꯃꯆꯤ ꯑꯃꯅ ꯃꯨꯔꯦ
ꯇꯧꯔꯤ ꯊꯋꯥꯟ ꯃꯤꯆꯥꯛꯀꯁꯤ ꯏꯊꯤꯉꯥꯏ ꯊꯣꯛꯇꯦꯅꯦ
ꯁꯤꯒꯤꯕꯥꯏꯍꯤꯡ ꯍꯥꯏꯗꯣ
ꯊꯥꯖꯒꯤ ꯃꯍꯤꯡ ꯌꯥꯝ ꯐꯖꯕ ꯀꯩꯅꯣꯅꯦ ꯃꯃꯤꯡ
ꯊꯥꯖꯗ ꯃꯍꯤꯡ ꯇꯥꯔꯁꯨ ꯃꯒꯤ ꯃꯒꯨꯟ ꯃꯔꯥꯁꯤꯝꯗꯤ ꯌꯥꯎꯔꯤꯅꯤ ꯄ꯭ꯔꯃꯥꯟꯂꯕꯨ ꯅꯣꯡꯗꯣꯜ ꯃꯊꯛꯇ ꯊꯣꯛꯏꯕ ꯑꯩꯈꯣꯏꯒꯤ ꯑꯥ ꯄꯨꯔꯅꯤꯃꯥ ꯅꯨꯃꯤꯠꯀꯤ ꯊꯥꯖ ꯑꯗꯨ ꯌꯦꯡꯉꯣ ꯊꯩꯕꯣꯡ ꯄꯥꯝꯕꯤ ꯎꯕꯅꯤ ꯀꯥꯏꯕꯗꯣ ꯊꯥꯗꯣ ꯂꯛꯇ꯭ꯔꯤꯛ ꯂꯪꯅ ꯎꯗꯕ ꯃꯔꯛꯇ ꯈꯔ ꯃꯨꯔꯤ ꯃꯨꯔꯤ ꯇꯧꯕ ꯖꯒꯥ ꯈꯔ ꯎꯗ꯭ꯔꯣ ꯑꯗꯨ ꯑꯗꯨꯅꯦꯕ ꯊꯩꯕꯣꯛ ꯄꯥꯝꯕꯤꯒ ꯍꯥꯏꯗꯨꯁꯨ ꯑꯍꯜ ꯂꯃꯟꯅ ꯑꯉꯥꯡ ꯑꯣꯏꯔꯤꯉꯩꯗ ꯑꯩꯈꯣꯏꯗ ꯍꯥꯏꯕꯤꯕꯗꯣ ꯑꯗꯨꯕꯨ ꯍꯧꯖꯤꯛꯀꯥꯟꯗꯤ ꯈꯪꯗꯦꯗ ꯊꯥꯒꯤꯗꯤ ꯍꯥꯏꯕ ꯂꯥꯏꯑꯅ ꯐꯨꯗꯣꯏꯅꯦ ꯉꯇ ꯉꯥꯏꯔꯦ ꯐꯣꯟ ꯑꯁꯤꯗ
ꯃꯥꯅꯦ ꯊꯥꯏꯅꯗꯤ ꯊꯥ ꯊꯣꯛꯄꯁꯦ ꯑꯗꯨꯝ ꯑ ꯀꯩ ꯍꯥꯏꯅꯤ ꯎꯝ ꯑꯉꯥꯡ ꯑꯉꯥꯡ ꯃꯆꯥꯒ ꯀꯩꯅꯣ ꯇꯧꯕ ꯂꯩꯕ ꯀꯥꯡꯕꯨꯗꯤ ꯀꯩꯅꯣꯗꯣ ꯄꯣꯔ ꯄꯣꯔꯒ ꯑꯉꯥꯡ ꯊꯦꯝꯃꯤꯅꯦꯅꯀꯣ ꯊꯥꯗꯒ ꯌꯦꯡꯍꯟꯗꯅ ꯑꯗꯒꯤ ꯏꯁꯩꯒ ꯁꯛ ꯁꯛꯇꯅ ꯇꯧꯕꯗꯣ ꯑꯝꯇ ꯊꯦꯡꯅꯈꯤꯗ꯭ꯔꯦ ꯍꯧꯖꯤꯛꯇꯤ
ꯑꯗꯨ ꯁꯛꯄꯕꯨ ꯐꯤꯂꯝꯗꯕꯨ ꯌꯥꯎꯔꯤꯒꯅꯤ ꯃꯅꯤꯄꯨꯔꯤꯒꯤ ꯊꯥ ꯊꯥ ꯊꯥꯕꯨꯡ ꯊꯣꯟ ꯅꯆꯥꯃꯣꯔꯥꯡꯕꯤ ꯄꯣꯕꯤꯒꯦ ꯄꯣꯕꯤ ꯁꯅꯝ ꯅꯝꯕꯤꯒꯦ ꯇꯧꯋꯤꯗꯨꯗꯤ
ꯑꯩꯖꯦ ꯀꯔꯤ ꯀꯔꯤ ꯑꯁꯣꯏꯕ ꯂꯩꯔꯕꯅꯣ ꯈꯪꯗꯦ ꯑꯩꯒꯤ ꯍꯛꯆꯥꯡꯖꯦ ꯆꯥꯛ ꯇꯣꯛꯄꯒꯅꯦ ꯉꯥꯏꯍꯥꯛꯇꯪ ꯂꯩꯔꯒꯅꯦ ꯇꯨꯝꯅꯤꯡꯕꯅ ꯈꯣꯔꯣꯔꯣ ꯈꯣꯠꯄ ꯑꯝ ꯇꯧꯔꯤ ꯍꯥꯏꯕ ꯃꯤꯠ ꯅꯥꯒꯁꯦ ꯑꯩꯈꯣꯏꯒꯤ ꯄꯥꯡ ꯉꯝꯗꯕꯒꯤ ꯇꯥꯏꯞ
ꯑꯩ ꯍꯥꯏꯒꯦ ꯑꯩ ꯑꯗꯨ ꯍꯥꯏꯒꯦ ꯑꯁꯣꯏꯕ ꯂꯩꯕ ꯅꯠꯇꯦ ꯑꯌꯨꯛꯀꯤ ꯃꯇꯝ ꯅꯠꯇꯕ ꯅꯨꯃꯤꯗꯥꯡꯗ ꯗꯨꯃꯥꯏ ꯆꯥꯛꯆꯥꯥ ꯇꯣꯛ ꯇꯨꯝꯅꯤꯡꯕ ꯐꯥꯎꯔꯤꯗꯣ ꯅꯁꯥ ꯐꯔꯤ ꯇꯨꯝꯅꯤꯡꯕ ꯆꯥꯅꯤꯡ ꯕ ꯊꯛꯅꯤꯡꯕ ꯁꯨꯃꯥꯏꯅ ꯐꯥꯎꯔꯛꯏꯗꯣ ꯑꯗꯨ ꯕꯔꯥ ꯢꯁꯥꯗ ꯑꯗꯨ ꯅꯁꯥ ꯐꯔꯤꯅ ꯇꯥꯛꯏꯅꯦꯕ ꯆꯠꯅꯤꯡꯕꯒ ꯐꯥꯎꯗꯕꯤ ꯇꯨꯝꯕꯒ ꯌꯥꯗꯕꯤꯗꯨꯗꯤ ꯑꯗꯨꯗꯤ ꯐꯠꯇ꯭ꯔꯕꯅꯤ ꯌꯥꯝ ꯁꯦꯡꯅ ꯍꯥꯏꯔꯒꯗꯤ
ꯑꯗꯨ ꯁꯤꯒꯤ ꯃꯇꯝꯁꯤꯗꯒꯤ ꯑꯃꯨꯛ ꯍꯦꯟꯗꯣꯛꯈ꯭ꯔꯦꯗꯅꯀꯣ ꯑꯗꯨꯒꯗꯤ ꯑꯃꯨꯛ ꯐꯣꯟꯖꯦ ꯄꯥꯏꯔꯒ ꯑꯃꯨꯛ ꯌꯦꯡ ꯂꯩꯗꯅ ꯑꯗꯨ ꯑꯃꯨꯛ ꯇꯨꯝꯕꯕꯨꯖꯦ ꯑꯃꯨꯛ ꯀꯥꯏꯕꯀꯣ ꯑꯗꯨꯒ ꯍꯧꯖꯤꯛ ꯑꯁ ꯑꯩꯅ ꯍꯥꯏꯖꯤꯅꯦ ꯍꯧꯖꯤꯛꯁꯦ ꯑꯩ ꯍꯧꯖꯤꯛ ꯃꯤꯠꯀꯅꯦ ꯄꯥꯏꯁꯜꯂꯒꯅꯦ ꯏꯕꯥꯅꯤꯡ ꯋꯥꯔꯤ ꯁꯥꯟꯅꯩꯁꯦ ꯈꯪꯗꯦ ꯌꯥꯝ ꯊꯤꯅ ꯇꯨꯝꯅꯤꯡꯕꯒꯤ ꯑꯃꯈꯛ ꯑꯩꯉꯣꯟꯗ ꯐꯥꯎꯔꯒ ꯂꯩꯔꯦ ꯍꯥꯏꯕ ꯁꯤꯁꯦ ꯑꯗꯨꯝ ꯇꯣꯏꯅ ꯇꯧꯋꯦ ꯍꯥꯏꯕ ꯑꯩꯅ ꯍꯪꯉꯤꯅꯦ ꯃꯣꯏ ꯃꯌꯥꯝꯗ ꯅꯣꯏ ꯑꯗꯨꯃꯥꯏꯅ ꯇꯧꯕ꯭ꯔ ꯑꯩꯗꯤ ꯁꯨꯃꯥꯏ ꯁꯨꯃꯥꯏꯅ ꯇꯧꯋꯤ ꯀꯔꯤ ꯑꯁꯣꯏꯕ ꯂꯩꯔꯕꯅꯣ ꯈꯪꯗ꯭ꯔꯦ ꯑꯩ ꯍꯛꯆꯥꯡꯖꯦꯅ ꯍꯥꯏꯅꯦ ꯑꯩꯅ
ꯀꯩꯝ ꯂꯩꯕ ꯅꯠꯇꯦ ꯐꯕꯒꯤꯅꯦ ꯐꯕꯒꯤ ꯑꯗꯨꯏ ꯃꯤꯅꯗꯤ ꯇꯨꯝꯅ ꯌꯥꯄꯣꯟꯇꯦ ꯇꯨꯝ ꯌꯥꯗꯅ ꯄꯨꯡ ꯑꯃ ꯑꯅꯤ ꯆꯪꯉꯦꯅ ꯍꯥꯏꯅꯔꯤꯕꯅꯦ ꯑꯗꯣ ꯉꯟꯅ ꯇꯨꯝꯅꯤꯡꯕ ꯐꯥꯎꯔꯤꯗꯣ ꯐꯔꯤꯅꯦ ꯅꯁꯥ ꯐꯔꯤꯅꯦ ꯍꯥꯏꯕ
ꯅꯪꯅ ꯑꯩꯒꯤ ꯗꯥꯛꯇꯔ ꯇꯥꯔꯦ ꯑꯗꯨꯗꯤ
ꯀꯩꯅꯣꯅꯦ ꯗꯥꯛꯇꯔ ꯅꯠꯇꯦ ꯍꯛꯁꯦꯜ ꯀꯥꯂꯂꯣꯟꯒꯤ ꯀꯩꯅꯣ ꯍꯥꯏꯇꯥꯔꯦ ꯑꯩꯈꯣꯏꯒꯤ ꯑꯥ ꯄꯥꯏꯔꯛꯀꯤ ꯂꯧꯁꯤꯡ ꯑꯣꯏꯕ ꯑꯩꯈꯣꯏꯒꯤ ꯑꯥ ꯀꯩ ꯍꯥꯏꯅꯤ ꯑꯍꯜ ꯂꯃꯟꯁꯤꯛꯅ ꯍꯥꯏꯕꯗꯣ ꯗꯥꯛꯇꯔꯒꯤ ꯂꯣꯟꯖꯤ ꯃꯅꯤꯄꯨꯔꯗ ꯍꯛꯁꯦꯜꯒꯤ ꯀꯥꯡꯂꯣꯟ ꯌꯦꯡꯕ ꯃꯥꯏꯕ ꯃꯥꯏꯕ ꯅꯠꯇꯦ ꯃꯥꯏꯕꯁꯨ ꯑꯣꯏ ꯀꯩꯅꯣꯝ ꯍꯥꯏꯗꯥꯢꯅꯦ ꯈꯪꯗꯦꯗ ꯀꯥꯎꯔꯦ
ꯍꯣꯏ ꯑꯈꯣꯏꯒꯤ ꯃꯩꯇꯩꯒꯤ ꯂꯣꯟꯗ ꯍꯥꯏꯔꯒꯗꯤ ꯑꯗꯨꯝ ꯑꯗꯨꯃꯥꯏꯅ ꯍꯥꯏꯔꯁꯨ ꯑꯗꯨꯝ ꯌꯥ ꯄꯣꯠꯅꯤꯗ
ꯎꯝ
ꯃꯌꯦꯛ ꯃꯥꯒꯤ ꯑꯁꯦꯡꯕ ꯃꯌꯦꯛ ꯑꯁꯦꯡꯕ ꯑꯃꯗꯤ ꯂꯩꯖꯔꯝꯒꯅꯤ ꯑꯗꯣ ꯑꯩꯈꯣꯏꯅ ꯈꯪꯗꯕ ꯋꯥꯅꯦ
ꯎꯝ ꯂꯩꯔꯝꯗꯣꯏꯅꯦ ꯑꯅꯥ ꯂꯥꯏꯌꯦꯡ ꯁꯪꯒꯁꯦ ꯑꯩꯈꯣꯏꯅ ꯊꯣꯟꯕꯩ ꯋꯥꯅꯦ ꯑꯃꯗꯤ ꯑꯁꯨꯝ ꯑꯁꯦꯡꯕ ꯂꯣꯟꯗ ꯌꯦꯡꯉꯛꯑꯗꯤ ꯑꯃ ꯂꯩꯔꯝꯗꯣꯏꯅꯦ ꯍꯥꯏꯕ
ꯎꯝ
ꯅꯨꯡꯉꯥꯏꯌꯦ ꯈꯔ ꯒ ꯏꯪꯢꯪꯏꯪ ꯂꯥꯋꯦ ꯏꯁꯥꯁꯦ ꯏꯪ ꯢꯪ ꯂꯥꯎꯕꯁꯤꯅ ꯇꯨꯝꯗ ꯅꯨꯡꯉꯥꯏꯀꯣ ꯑꯗꯣ ꯑꯁ ꯁꯥꯔꯒ ꯆꯠꯔꯞꯅꯕꯗꯣ ꯑꯗꯨꯅꯦ ꯇꯨꯝꯕ ꯌꯥꯝ ꯅꯨꯡꯉꯥꯏꯇꯦ ꯇꯨꯝꯕꯒ ꯌꯥꯔꯛꯇꯕꯤ ꯑꯗꯩ ꯃꯩꯁꯨ ꯂꯥꯛꯇꯕꯤ ꯍꯨꯃꯥꯡ ꯌꯥꯝ ꯁꯧꯕꯤ ꯑꯗꯨꯝ ꯃꯌꯥꯝ ꯊꯦꯡꯅꯔꯤ ꯑꯉꯥꯡ ꯑꯣꯏꯔꯤꯉꯩꯗ ꯈꯔ ꯒ꯭ꯌꯥꯟ ꯇꯥꯔꯛꯑꯀꯥꯟꯗꯗꯤ ꯍꯨꯖꯤꯛꯇꯤ ꯎꯝ ꯂꯣꯏꯔꯦ
ꯑꯁ ꯑꯩꯁꯨ ꯍꯧꯖꯤꯛ ꯉꯥꯏꯍꯥꯛꯇꯪ ꯃꯅꯨꯡꯗ ꯏꯃꯨꯡꯗ ꯐꯝꯃꯒ ꯂꯩꯕꯗꯣ ꯀꯦꯟꯗꯜ ꯊꯥꯜꯂꯒ ꯍꯨꯃꯥꯡ ꯐꯝ ꯐꯝꯅ ꯃꯇꯣꯝꯗ ꯇꯨꯞ ꯇꯨꯞ ꯇꯨꯞ ꯇꯥꯔꯛꯑꯦ ꯍꯥꯏꯕꯅ ꯁꯥꯝꯃꯟꯗꯅ ꯃꯣꯔꯣꯛ ꯑꯩꯗꯤ ꯃꯣꯔꯣꯛ ꯈꯤꯇꯪꯕꯧ ꯆꯥ ꯌꯥꯗꯦꯕ ꯀꯣꯛꯁꯦ ꯑꯗꯨꯝ ꯄꯨꯂꯞ ꯂꯨꯞꯄꯤꯅꯦꯕ ꯑꯗꯨꯗꯨꯒ ꯍꯧꯖꯤꯛ ꯃꯄꯥꯟ ꯊꯣꯛꯂꯛ ꯄꯗꯒꯤ ꯌꯦꯡꯉꯣꯅꯦ
ꯅꯪꯅꯗꯤ ꯃꯣꯔꯣꯛ ꯆꯥ ꯌꯥꯗꯦ ꯍꯥꯏꯔꯤꯕ ꯑꯩꯁꯨ ꯅꯨꯃꯤꯗꯥꯡꯒꯤ ꯆꯥꯛ ꯆꯥꯕꯗꯣ ꯑꯥ ꯑꯂꯨ ꯀꯥꯡꯃꯦꯠ ꯑꯃꯁꯨ ꯌꯥꯎꯔꯝꯃꯤ ꯑꯗꯨꯏ ꯃꯊꯛꯇ ꯑꯃꯨꯛ ꯃꯣꯔꯣꯛ ꯑꯇꯦꯛꯄ ꯑꯍꯨꯝ ꯃꯔꯤ ꯂꯧꯔꯒ ꯑꯃꯨꯛ ꯆꯤꯛꯑ ꯆꯥꯏꯅꯦ ꯑꯩꯗꯤ
ꯅꯪꯗꯤ ꯃꯣꯔꯣꯛ ꯌꯥꯝ ꯆꯥꯏꯗ ꯅꯁꯥꯥꯒꯤ ꯑꯣꯏꯅ ꯑꯩ ꯅꯪ ꯃꯣꯔꯣꯛ ꯆꯥꯏ ꯍꯥꯏꯕꯁꯦ ꯑꯩꯅ ꯅꯣꯡꯃꯃ ꯈꯪꯈꯒ꯭ꯔꯦꯕ ꯏꯕꯥꯅꯤꯁꯤ ꯏꯕ ꯑꯩꯒꯤ ꯑꯅꯥꯕꯒꯤ ꯌꯦꯡ ꯆꯠꯂꯨꯔꯒ ꯅꯨꯡꯁꯥꯃꯛ ꯇꯨꯗ ꯍꯦꯛꯇ ꯀꯤꯌꯨ ꯂꯦꯡꯗꯅ ꯈꯣꯠꯇꯅ ꯇꯧꯔꯒ ꯍꯜꯂꯛꯑꯒ ꯎ ꯑꯩꯈꯣꯏ ꯇꯩꯃꯅ ꯆꯥꯛ ꯆꯥꯃꯤꯟꯅꯈ꯭ꯔꯣ ꯈꯣꯠꯃꯤꯟꯅꯈ꯭ꯔꯣꯅ ꯃꯥꯅ ꯆꯥꯛꯇꯣ ꯇꯧꯔꯒ ꯍꯥꯞꯄꯝꯃꯒ ꯏꯕꯥꯥꯅꯤ ꯍꯜꯂꯥꯒ ꯆꯥꯛ ꯆꯥꯕꯗ ꯑꯍ ꯇꯨ ꯅꯪ ꯌꯨꯝ ꯅꯪꯅ ꯆꯥꯕ ꯃꯣꯔꯣꯛ ꯈꯨꯆꯥꯗꯣ ꯑꯩ ꯑꯗꯨꯗꯒꯤ ꯑꯩꯅ ꯈꯪꯈ꯭ꯔꯕꯅꯤ ꯑꯣ ꯅꯪꯗꯤ ꯃꯣꯔꯣꯛꯁꯦ ꯌꯥꯝ ꯊꯤꯅ ꯆꯥꯕꯖꯥꯠꯅꯤꯀꯣ ꯈꯪꯈ꯭ꯔꯕꯅꯤ ꯑꯩꯅ ꯆꯥꯕꯒꯤ ꯆꯥꯡꯗꯣ ꯅꯪꯅ ꯈꯪꯉꯝꯕꯅꯤ ꯅꯨꯃꯤꯠꯇꯨꯗ
ꯅꯪꯒꯤ ꯃꯣꯔꯣꯛꯇꯨꯕꯨ ꯀꯩꯅꯣ ꯇꯤꯠ ꯂꯥꯎꯅ ꯍꯥꯞꯝꯕ꯭ꯔ ꯁꯨꯞꯅꯒꯤ ꯃꯣꯔꯣ ꯛꯑꯃꯈꯛ ꯍꯥꯞꯄꯝꯕ꯭ꯔ ꯀꯩꯅꯣꯝ ꯇꯧꯋꯦꯃꯤ ꯃꯆꯩ ꯑꯃꯈꯛ ꯃꯦꯠꯅꯕꯅꯦꯅ ꯀꯩꯅꯣ ꯑꯗꯨꯕꯨ
ꯑꯩ ꯑꯗꯨꯕꯥꯎ ꯆꯥ ꯉꯝꯗꯦꯍꯦ ꯀꯥꯏꯗꯩꯅꯣ ꯑꯗꯨ ꯅꯨꯃꯤꯠꯇꯣ ꯑꯂꯨ ꯀꯥꯡꯃꯦꯟ ꯃꯦꯠꯂꯝꯕꯔ ꯀꯩꯅꯣꯝ ꯇꯧꯕꯅꯦ ꯅꯪꯅ ꯂꯣꯏꯝ ꯆꯥꯕꯅꯦꯕ ꯀꯥꯡꯃꯦꯠ ꯃꯌꯥꯝꯗꯣ
ꯎꯝ ꯑꯗꯒꯤ ꯑꯩꯖꯦ ꯍꯨꯖꯤꯛ ꯏꯇꯣꯝꯇ ꯆꯥꯗꯧꯔꯦ ꯈꯜꯂꯖꯦꯕꯕ ꯃꯣꯔꯣꯛ ꯃꯦꯠꯄꯒꯤ ꯃꯇꯥꯡ ꯑꯃ ꯌꯥꯎꯔꯦꯅ ꯈꯜꯂꯖꯦꯕꯀꯣ ꯉꯥꯔꯤꯒꯩ ꯃꯣꯔꯣꯛ ꯑꯃꯗꯤ ꯃꯦꯠꯂꯣꯏ ꯃꯣꯔꯣꯛ ꯃꯉꯥ ꯇꯔꯨꯛꯇꯤ ꯑꯗꯨꯝ ꯀꯝꯄꯜꯁꯔꯤ ꯃꯦꯠꯅꯤ
ꯑꯩꯗꯤ ꯑꯩ ꯏꯇꯣꯝꯗꯒ ꯆꯥꯕ ꯅꯨꯃꯤꯠꯇꯨꯗꯤꯀꯣ ꯃꯣꯔꯣꯛ ꯑꯃ ꯂꯧꯔꯦꯗꯅꯀꯣ ꯑꯗꯨꯒꯤ ꯇꯪꯈꯥꯏ ꯑꯃꯈꯛꯇꯅꯦꯕ ꯑꯩꯅ ꯊꯨꯗꯦꯛꯇꯣꯏꯁꯦ ꯇꯪꯈꯥꯏ ꯑꯃ ꯊꯨꯗꯦꯛꯑꯦ ꯂꯧꯕꯗꯨꯗꯤ ꯅꯨꯡꯉꯥꯏꯇꯦꯗꯅ ꯑꯃ ꯂꯧꯔꯒ ꯇꯪꯈꯥꯏ ꯑꯃ ꯊꯨꯗꯦꯛꯑꯦꯗꯅ ꯑꯗꯨꯗꯨꯒ ꯉꯥꯔꯤꯅ ꯈꯔ ꯅꯝꯍꯜꯂꯦꯗꯅꯀꯣ ꯑꯗꯨꯒ ꯆꯥꯗꯨꯅꯦꯕ ꯑꯩꯗꯤ ꯃꯣꯔꯣꯛꯇꯣ ꯆꯥꯏ ꯍꯥꯏꯕ ꯊꯣꯛꯄꯒꯤ ꯅꯃꯥꯗꯨ ꯈꯛꯇꯅꯦꯕ ꯑꯩꯉꯣꯟꯗ ꯊꯣꯡꯉꯤꯖꯦꯜ ꯍꯥꯏꯐꯦꯠ ꯋꯥꯎꯔꯤ ꯋꯥꯥꯎꯔꯤ ꯈꯤꯇꯪ ꯈꯣꯏꯒꯤ ꯃꯣꯔꯣꯛꯀꯤ ꯃꯥꯒꯤ ꯃꯍꯥꯎꯗꯣ ꯑꯗꯨꯈꯛꯇꯅꯦꯕ ꯑꯩꯅ ꯂꯧꯔꯤꯖꯦ
ꯑꯗꯨ ꯅꯠꯇꯦ ꯑꯩ ꯆꯥꯕꯖꯨ ꯀꯌꯥ ꯉꯝꯗꯦꯕ ꯑꯗꯩ ꯏꯔꯣꯟꯕ ꯃꯣꯔꯣꯛ ꯁꯥꯔꯒꯖꯨ ꯑꯩꯒꯤ ꯇꯣꯉꯥꯟꯅ ꯉꯥꯔꯤ ꯈꯔꯒꯗꯤ ꯑꯗꯨꯝ ꯈꯥꯛꯑꯝꯒꯅꯦꯕ ꯑꯗꯨꯗꯨꯒ ꯑꯩꯅ ꯑꯃꯨꯛ ꯁꯥꯔꯦ ꯍꯥꯏꯔꯒꯅ ꯑꯩꯅ ꯑꯃꯨꯛ ꯑꯗꯨꯗꯣ ꯅꯣꯏ ꯁꯜꯂꯒ ꯑꯃꯨꯛ ꯆꯥꯗꯣꯏꯅꯦꯕ ꯑꯗꯣ ꯅꯣꯡ ꯐꯥꯗꯣꯛꯁꯨ ꯑꯗꯨꯝ ꯈꯔ ꯑꯗꯨꯝ ꯁꯥꯟꯅ ꯆꯥꯅꯤꯡꯕ ꯅꯨꯃꯤꯠ ꯀꯖꯨ ꯑꯗꯨꯝ ꯌꯥꯎꯋꯤꯗ ꯑꯗꯨ ꯑꯗꯨꯝ ꯑꯗꯨꯝ ꯆꯥꯥꯁꯜꯂꯤꯗ ꯑꯗꯨꯁꯨ
ꯑꯁ ꯑꯩꯖꯨ ꯀꯩꯅꯣ ꯇꯧꯋꯦ ꯑꯈꯣꯏꯒꯤ ꯑꯩꯅ ꯑꯩꯈꯣꯏꯅ ꯑꯉꯥꯡ ꯑꯣꯏꯔꯤꯉꯩꯗ ꯑꯩꯈꯣꯏ ꯃꯥꯟ ꯅ ꯑꯥ ꯑꯥꯂꯨ ꯉꯥꯛꯇꯪ ꯃꯦꯜꯂꯀꯥꯟꯗ ꯉꯥꯔꯤꯒꯗꯪ ꯑꯥꯂꯨꯒꯇꯪ ꯃꯦꯠꯂꯒ ꯇꯣꯉꯥꯟ ꯂꯣꯝꯕ ꯀꯩ ꯇꯧꯔꯒ ꯑꯩꯈꯣꯏ ꯌꯥꯝ ꯆꯥꯔꯛꯑꯦ ꯅꯣꯏꯗꯤ ꯆꯥꯔꯛꯇ꯭ꯔꯣ
ꯑꯁ ꯑꯩꯗꯤ ꯑꯗꯨꯗꯤ ꯑꯩꯅ ꯑꯥ ꯀꯩꯅꯣ ꯇꯝꯃꯕꯧ ꯆꯥꯔꯛꯑꯦ ꯑꯦꯕꯨꯡꯉꯣ ꯑꯎꯝ ꯑꯩꯅ ꯃꯦꯇ꯭ꯔꯤꯛ ꯄꯩꯈꯥ ꯊꯥꯔꯕ ꯃꯇꯨꯡꯕꯧ ꯑꯗꯨ ꯀꯥꯏꯗꯪ ꯀꯥꯏꯗꯪꯅꯦ
ꯑꯗꯨꯕꯨꯛ ꯆꯥꯔꯛꯏꯗ ꯑꯩꯗꯤ ꯇꯣꯉꯥꯟꯅ ꯑꯗꯨꯝ ꯂꯣꯟꯕ ꯍꯥꯏꯖꯦ ꯑꯩꯒꯤꯗꯤ ꯑꯗꯨꯝ ꯂꯣꯜꯂꯛꯑꯕꯅꯤ ꯀꯩꯅꯣ ꯉꯥꯔꯤ ꯒ ꯑꯂꯨꯒꯅ ꯃꯐꯝꯗ ꯏꯔꯣꯟꯕ ꯃꯇꯝꯗ ꯑꯗꯒꯤ ꯉꯥꯔꯤꯒ ꯑꯥꯂꯨ ꯈꯛꯇꯪ ꯅꯠꯇ꯭ꯔꯒꯁꯨ ꯃꯣꯏ ꯇꯟ ꯃꯌꯥꯝꯗꯣ ꯇꯧꯔꯦꯗꯅ ꯃꯣꯔꯣꯛ ꯊꯥꯛꯇ꯭ꯔꯤꯉꯩꯗ ꯑꯩꯒꯤ ꯉꯥꯔꯤꯒ ꯑꯗꯨꯗꯪ ꯇꯧꯔꯒ ꯆꯥꯔꯤꯕ ꯑꯩꯒꯤ ꯇꯣꯉꯥꯟ ꯇꯣ ꯇꯣꯉꯥꯟ ꯑꯗꯨꯝ ꯆꯥꯔꯛꯑꯦ ꯑꯉꯥꯡꯑꯣꯏꯉꯩꯗ ꯌꯥꯝ ꯀꯩꯅꯣ ꯇꯧꯅ ꯆꯥꯔꯛꯏꯗ ꯑꯩꯗꯤ ꯃꯌꯥꯝꯒꯤ ꯑꯇꯣ ꯑꯇꯥꯡꯒꯖꯨ ꯃꯨꯛ ꯑꯣꯏꯔꯕꯅꯤꯅꯀꯣ ꯈꯔꯖꯨ ꯑꯗꯨꯝ ꯀꯦꯔꯦ ꯀꯣ ꯑꯗꯨꯅꯅꯦ
ꯑꯁ ꯑꯗꯒꯤ ꯑꯗꯒꯤꯅꯦ ꯇꯣꯉꯥꯟꯅ ꯁꯨꯝ ꯃꯊꯦꯜ ꯑꯍꯨꯝ ꯃꯔꯤꯒ ꯂꯣꯡꯕꯖꯦ ꯍꯥꯏ ꯍꯥꯏꯅ ꯍꯨꯖꯤꯛꯄꯨꯗꯤ ꯐꯔꯦ ꯁꯝꯃꯛꯑꯕꯅꯤꯅ ꯏꯟꯗꯛꯁꯟ ꯑꯗꯩ ꯒ꯭꯭ꯌꯥꯁ ꯑꯃꯨꯛ ꯂꯩꯔꯝ ꯐꯩ ꯊꯥꯏꯅꯗꯤ ꯎꯝ ꯁꯤꯡꯗ ꯊꯣꯡꯉꯦ ꯃꯊꯦꯜ ꯂꯣꯡꯉꯣ ꯀꯥ ꯍꯥꯏꯕꯗꯤ ꯏꯃꯨꯡꯗ ꯑꯅꯤꯍꯨꯝꯒ ꯇꯧꯔꯗꯤ ꯁꯛꯇꯣ ꯆꯥꯛ ꯊꯣꯡꯕ ꯃꯤꯗꯣ ꯁꯥꯎꯅꯤꯡ ꯉꯝꯒꯅꯤꯀꯣ
ꯃꯥꯅꯦ ꯏꯕꯨꯡꯉꯣ ꯍꯧꯖꯤꯛꯇꯤ ꯑꯃꯔꯣꯝꯗ ꯌꯥꯝ ꯅꯨꯡꯉꯥꯏꯔꯕꯅꯤꯗ ꯊꯥꯏꯅ ꯋꯥꯏꯅꯝ ꯅꯝꯗꯅ ꯃꯁꯤꯗꯩꯖꯤꯗ ꯑꯥꯈꯣꯏꯕꯧꯇ ꯑꯉꯥꯡ ꯑꯣꯏꯅ ꯋꯥꯏ ꯄꯦꯛꯄ ꯆꯠꯂꯛꯏꯅꯤ ꯑꯗꯒꯤ ꯎꯝ ꯑꯥ ꯀꯩꯅꯣ ꯑꯥꯈꯣꯏꯒꯤ ꯎꯝ ꯍꯣꯔꯥꯏ ꯈꯥꯏꯕꯝꯗꯒꯤ ꯑꯩꯈꯣꯏꯒꯤ ꯎꯝ ꯎꯒꯤ ꯃ ꯀꯨꯝ ꯑꯗꯨ ꯈꯣꯝꯕ ꯆꯠꯂꯤꯅꯦ ꯕꯣꯔꯥ ꯄꯥꯏꯗꯅ ꯑꯗꯨꯗꯨꯒ ꯋꯥꯏꯅꯝꯗꯨꯗ ꯍꯥꯜꯂꯒꯀꯣ ꯆꯥꯛ ꯊꯣꯡꯍꯜꯂꯛꯏꯕꯅꯤ ꯑꯥꯈꯣꯏꯅ ꯊꯣꯡꯖꯗ꯭ꯔꯒꯖꯨ ꯍꯩꯖꯗ꯭ꯔꯒꯖꯨꯕ ꯁꯨꯝ ꯑꯉꯥꯡꯅꯤꯅ ꯖꯨꯝ ꯄꯥꯈꯣꯟ ꯊꯥꯕꯗ ꯑꯗꯨꯝ ꯆꯠꯄꯗꯣ ꯑꯗꯨꯃꯥꯏꯅ ꯇꯧꯔꯒ ꯑꯍꯟ ꯃꯇꯨꯡ ꯏꯟꯅꯔꯒ ꯑꯗꯨꯝ ꯌꯥꯎꯔꯛꯑꯦꯕ ꯌꯥꯎꯕꯕꯨꯗꯤ ꯑꯗꯨꯒꯨꯝꯕꯗꯤ ꯌꯥꯝ ꯊꯦꯡꯅꯔꯛꯏꯗ
ꯍꯟꯗꯛꯀꯤ ꯀꯩꯅꯣꯗꯨꯖꯨ ꯑꯥ ꯀꯩꯅꯣꯅꯖꯨ ꯑꯗꯨꯝ ꯊꯥꯔꯛꯏꯗ ꯍꯥꯏꯕꯗꯤ ꯁꯤꯡ ꯂꯩꯇ꯭ꯔꯖꯨ ꯉꯍꯥꯛꯀꯤ ꯑꯊꯨꯕ ꯋꯥꯀꯥꯏ ꯁꯤꯖꯤꯟꯅꯅꯕꯒꯤꯗꯃꯛꯇ ꯆꯔꯨꯒꯖꯨ ꯌꯥꯝ ꯊꯥꯔꯛꯑꯦ ꯑꯩꯈꯣꯏ ꯁꯤꯖꯤꯟꯅꯔꯛꯑꯦ ꯄꯪ ꯂꯥꯎ ꯆꯥꯛꯑꯒ ꯂꯣꯏꯁꯤꯟꯒꯤꯕꯗꯣ
ꯎꯝ
ꯁꯤꯖꯨ ꯌꯥꯝ ꯁꯤꯖꯤꯟꯅꯔꯛꯑꯦ ꯑꯗꯨ ꯀꯩꯅꯣꯗꯤ ꯎꯝ ꯍꯣꯔꯦꯟꯒꯤ ꯑꯉꯥꯡꯖꯤꯡꯅ ꯉꯁꯥꯏ ꯍꯥꯜꯂꯤ ꯍꯥꯏꯕꯗꯨꯗꯤ ꯑꯆꯥꯄꯣꯠ ꯍꯥꯟꯕꯗꯣ ꯄꯨꯔꯥ ꯂꯣꯏꯒ꯭ꯔꯕꯣ ꯅꯠꯇ꯭ꯔꯒ ꯑꯃꯨꯛ ꯍꯣꯔꯦꯟ ꯑꯃꯨꯛ ꯌꯥꯎꯁꯟꯗꯣꯏꯔꯣ ꯂꯣꯏ ꯉꯁꯤꯒꯤ ꯂꯣꯏꯔꯕ
ꯃꯣꯏ ꯍꯥꯥꯜꯂꯤ ꯑꯩ ꯌꯥꯎꯗꯣꯏꯅꯦ
ꯑꯣ
ꯍꯣꯏ ꯌꯥꯎꯕꯤꯔꯨꯔꯒꯦ ꯑꯩ ꯉꯍꯥꯛꯇꯪ ꯀꯣ ꯅꯪꯁꯨ ꯀꯩꯀꯥ ꯇꯧꯗꯧꯕ ꯇꯧꯊꯣꯛꯆꯔꯣ
ꯍꯣ ꯍꯣꯏ ꯌꯥꯎꯔꯨꯔꯣ ꯑꯩꯁꯨ ꯂꯥꯏꯔꯤꯛ ꯉꯥꯏꯍꯥꯛꯇꯪ ꯄꯥꯊꯣꯛꯑꯒꯦ
ꯑꯣ ꯊꯝꯃꯣ ꯊꯝꯃꯣ
ꯎꯝ